ꯍꯜꯂꯣ ꯍꯜꯂꯣ
ꯇꯥꯕ꯭ꯔꯣ
ꯇꯥꯕ꯭ꯔꯣ ꯇꯥꯏꯌꯦ ꯇꯥꯏꯌꯦ ꯇꯥ ꯇ꯭ꯔꯣ
ꯇꯥꯔꯦ ꯇꯥꯔꯦ ꯅꯪ ꯏꯀꯣꯟꯗꯨꯣ ꯈꯔ ꯅꯦꯝꯕ ꯉꯁꯥꯏ ꯑꯩꯅ ꯑꯇꯣꯞꯄ ꯀꯣꯜ ꯇꯧꯕꯁꯤꯅꯗꯤ ꯑꯗꯨꯝ ꯐꯣꯟꯗꯣ ꯌꯥꯝ ꯄꯨꯅ ꯇꯥꯕ ꯕꯣꯜ ꯌꯦꯡꯕ꯭ꯔꯣ
ꯌꯦꯡꯉꯦ
ꯑꯥ
ꯂꯩꯕꯅꯦꯪꯗꯤ
ꯑꯩꯗꯤ ꯌꯦꯡꯗ꯭ꯔꯦ ꯑꯗꯨꯝ ꯐꯝꯂꯒ ꯂꯩꯌꯦ ꯀꯔꯤ ꯃꯊꯦꯜ ꯑꯣꯏꯅ ꯇꯧꯔꯦ ꯉꯁꯤꯗꯤ
ꯍꯥꯥ
ꯀꯔꯤ ꯃꯊꯦꯜ ꯑꯣꯏꯅ ꯆꯥꯈ꯭ꯔꯦ ꯉꯁꯤꯗꯤ
ꯉꯁꯤꯗꯤ ꯌꯦꯟ ꯆꯥꯔꯦ ꯅꯪꯗꯤ
ꯍꯥꯎ ꯑꯣꯏꯅ ꯌꯦꯡ ꯆꯥꯅꯤ ꯉꯁꯤꯗꯤ ꯑꯩꯗꯤ ꯍꯋꯥꯏ ꯃꯅꯥ ꯆꯝꯐꯨꯠꯒ ꯑꯃꯦꯠꯄꯒ ꯁꯤꯝꯄꯜ ꯑꯣꯏꯅ ꯆꯥꯔꯦ ꯉꯁꯤꯗꯤ
ꯑꯗꯨꯅ ꯍꯦꯟꯅ ꯍꯥꯎꯕꯅꯤꯗ
ꯑ ꯃꯔꯛ ꯑꯗꯨꯗ ꯄ꯭ꯂꯦꯟ ꯑꯣꯏꯅ ꯆꯥꯕꯗꯀꯣ ꯍꯛꯆꯥꯡ ꯐꯩꯔꯗꯨꯅ
ꯎꯝ
ꯀꯅꯥꯅꯪꯒꯥꯈꯦ ꯕꯣꯗꯣ
ꯏꯪꯂꯦꯟꯅ ꯉꯝꯈ꯭ꯔꯦ
ꯃꯦꯟꯒ ꯀꯅꯥ ꯀꯅꯥ ꯁꯅꯥꯄꯣ
ꯗꯤꯌꯥꯔ ꯀꯣꯡꯒꯣꯒ
ꯀꯌꯥ ꯀꯌꯥꯗꯣꯏꯅ ꯒ꯭ꯔꯣ ꯂꯧꯕ
ꯇꯨ ꯇꯨ ꯋꯥꯟꯗ
ꯑꯣ ꯑ ꯑ ꯑ꯭ꯍ ꯅꯨꯡꯉꯥꯏꯔꯤꯀꯣ
ꯍꯣꯏ ꯅꯨꯡꯉꯥꯏꯔꯦꯗ ꯑꯗꯨꯝ
ꯎꯝ ꯀꯔꯤ ꯀꯔꯤ ꯍꯣꯠꯅꯔꯤꯒꯦ ꯍꯟꯗꯛꯃꯨ
ꯑꯩ ꯑꯗꯨꯝ ꯀꯣꯂꯦꯖ ꯈꯔ ꯂꯩꯔꯤꯗ ꯅꯪꯗꯤ
ꯑꯣ ꯑꯩꯕꯨꯗꯤ ꯑꯩꯗꯤ ꯀꯦ ꯇꯝꯕ ꯂꯣꯏꯗ꯭ꯔꯦ ꯀꯔꯤ ꯁꯕꯖꯦꯛ ꯑꯣꯏꯅ ꯂꯧꯒꯦ ꯕ꯭ꯔꯗꯔꯗꯤ
ꯑꯩ ꯏꯀꯣꯅꯣꯃꯤꯛꯁ ꯂꯧꯋ
ꯑꯣ ꯀꯔꯤ ꯀꯣꯂꯦꯁ ꯑꯣꯏꯅ ꯇꯝꯒꯦ
ꯑꯩ ꯗꯤ ꯑ ꯑꯦꯝꯗ
ꯦꯝꯅꯀꯣ ꯌꯥꯝ ꯐꯩꯅꯦ ꯃꯤꯁꯤꯡꯅ ꯑꯩꯈꯣꯏ ꯂꯝꯗ ꯍꯥꯏꯔꯗꯤ ꯃꯗꯨꯅ ꯈꯔ ꯀꯔꯤ ꯍꯥꯏꯁꯔ ꯐꯥꯕ ꯍꯥꯏꯇꯥꯔꯦꯀꯣ
ꯍꯣꯏꯦ
ꯑꯩꯈꯣꯏ ꯂꯝꯗꯒꯤ ꯑꯩꯈꯣꯏ ꯂꯝꯗ ꯍꯥꯏꯔꯗꯤ ꯃꯗꯨ ꯀꯣꯂꯦꯖꯅ ꯈꯔ ꯃꯃꯤꯡ ꯆꯠꯄ ꯍꯥꯏꯕ ꯇꯥꯔꯦ ꯑꯩꯅ ꯈꯪꯕꯗ ꯍꯥꯏꯕ ꯇꯥꯔꯦꯀꯣ ꯃꯗꯨꯗꯒꯤ ꯍꯦꯟꯅ ꯐꯕ ꯈꯔ ꯂꯝ ꯑꯊꯥꯞꯄ ꯆꯠꯂꯗꯤ ꯑꯗꯨꯝ ꯂꯩꯌꯦ ꯑꯗꯨꯕꯨ ꯁꯤ ꯚꯦꯂꯤꯗꯗꯤ ꯑꯗꯨꯅ ꯊꯥꯕ ꯃꯥꯜꯂꯦ
ꯑ ꯑꯦꯁꯤꯅꯦ
ꯀꯃꯥꯏꯅ ꯇꯧꯕ꯭ꯔꯥ ꯑꯗꯨ ꯅꯪ ꯏꯀꯣꯅꯣꯃꯤꯛꯁ ꯂꯗꯣ ꯅꯨꯡꯉꯥꯏꯕ꯭ꯔꯥ ꯀꯃꯥꯏꯅ ꯇꯧꯒꯦ
ꯁꯔꯕꯗꯤ ꯋꯥꯏ ꯍꯦ ꯀꯔꯃꯤꯁꯦ ꯃꯔꯁꯤꯌꯥ ꯑꯣꯏꯣꯏ
ꯅꯦꯠꯁ ꯑ
ꯃꯦꯠꯁ ꯍꯥꯏꯅ ꯁꯕꯖꯦꯛ ꯑꯂꯥꯛ ꯀꯣ
ꯑꯣ ꯍꯣꯏ
ꯃꯥ ꯑꯗꯨꯝ ꯊꯄꯗꯅꯁ
ꯏꯀꯣꯅꯣꯃꯤꯛꯁ ꯂꯧꯕꯗꯤ ꯈꯔ ꯂꯥꯏꯔꯤꯛ ꯐꯥꯕꯁꯤꯡꯅ ꯂꯧꯕꯅ ꯍꯩ
ꯈꯪꯗ꯭ꯔꯣꯏꯗ ꯑꯩꯗꯤ ꯄꯪꯅꯥꯥꯎꯗ ꯂꯥꯎꯕꯅꯤꯗ
ꯑ ꯈꯔ ꯂꯥꯏꯔꯤꯛ ꯁꯣꯟꯕꯁꯤꯡꯗꯤ ꯏꯀꯣꯅꯣꯃꯤꯛꯁꯀꯨꯝꯕꯗꯤ ꯈꯔ ꯋꯥꯕ ꯃꯥꯟꯅꯩ
ꯁꯣꯟꯕ ꯐꯥꯕ ꯑꯩꯕ ꯂꯥꯏꯇꯦꯗ ꯍꯣꯠꯂꯕꯗ ꯂꯩꯅꯤꯗ
ꯍꯥꯏ ꯍꯥꯏ ꯍꯣꯠꯁꯨ ꯑꯣꯏ ꯑꯣꯏꯕꯕꯨꯗꯤ ꯀꯣꯂꯦꯖ ꯃꯅꯥꯛꯇ ꯂꯩꯕ꯭ꯔꯥ ꯀꯣꯂꯦꯖ ꯈꯔ ꯈꯔ ꯂꯥꯞꯄ꯭ꯔꯥ ꯅ ꯂꯩꯕꯗꯕꯨ
ꯑꯦ ꯍꯣꯁꯇ ꯍꯗ ꯂꯩꯦ
ꯑꯣ ꯃꯣꯏꯅ ꯅꯣꯏ ꯇꯣꯝꯇꯣꯝꯅ ꯊꯣꯡ ꯆꯥꯕ꯭ꯔꯥ ꯅꯠꯇ꯭ꯔꯒ
ꯅꯠꯇꯦ ꯃꯣꯏ ꯃꯣꯏꯅ ꯊꯣꯡꯕ ꯄꯤꯗꯦ
ꯑ ꯑꯗꯨꯅ ꯑꯩꯈꯣꯏꯗꯤ ꯍꯦꯟꯅ ꯐ꯭ꯔꯤ ꯑꯣꯏꯗꯣꯏꯅꯦ ꯑꯗꯨꯅ ꯏꯁꯥꯗ ꯊꯣꯡꯒ ꯑꯃꯨꯛ ꯆꯥꯕ ꯍꯥꯏꯕꯗꯤ ꯊꯕꯛ ꯌꯥꯝ ꯃꯇꯝ ꯌꯥꯝ ꯆꯪꯉꯦꯕ
ꯍꯣꯏ ꯍꯛꯉꯥꯡ ꯊꯣꯡꯕ ꯊꯕꯛꯁ ꯑꯩꯈꯣꯏꯒꯤꯗꯤ ꯌꯥꯝ ꯆꯥꯎꯕ ꯊꯕꯛꯅꯤꯅꯦ
ꯃꯥꯅꯦ ꯃꯥꯅꯦ ꯄꯨꯂꯤꯁꯒꯤ ꯍꯜꯂꯔꯒ ꯈꯔ ꯏꯁꯄꯣꯔꯠ ꯁꯥꯟꯅꯅꯤꯡꯕ ꯁꯥꯟꯅꯒꯅꯤ ꯀꯔꯤ ꯇꯧꯅꯤꯡ ꯇꯧꯒꯅꯤ
ꯑꯗꯨꯗꯨꯒ ꯂꯥꯏꯔꯤꯛ ꯄꯥꯕ ꯑꯗꯨꯒ ꯆꯥꯛ ꯌꯦꯟꯁꯥꯡ ꯊꯣꯡꯕ ꯈꯣꯠꯄ ꯍꯣꯏ ꯍꯥꯏꯔꯗꯤ ꯑꯩꯈꯣꯏ ꯏꯁꯇꯨꯗꯦꯟꯁꯤꯡꯗ ꯌꯥꯝꯅ ꯀꯩꯅꯣ ꯇꯧꯏꯔꯤꯕ ꯑꯆꯥꯡ ꯑꯁꯥꯅ ꯊꯣꯡꯕꯁꯤꯡ
ꯎ
ꯕ꯭ꯔꯗꯔ ꯑꯩꯈꯣꯏꯅ ꯀꯃꯔꯁ ꯂꯧꯕꯗꯨ ꯏꯀꯣꯅꯣꯃꯤꯛꯁ ꯂꯧꯕꯗꯨ ꯇꯝꯕ ꯂꯣꯏꯈ꯭ꯔꯗꯤ ꯀꯔꯤ ꯍꯣꯠꯅꯅꯤꯡꯕ ꯂꯩꯕꯣ
ꯑꯗꯨ ꯂꯔ ꯀꯅꯤ ꯑꯦꯗꯤ
ꯑ ꯑ ꯍꯅ ꯐꯩꯅ ꯇꯝꯂꯒ ꯑꯦꯝ ꯕꯤ ꯑꯦꯒꯨꯝꯕ ꯐꯖꯅ ꯇꯧꯔꯒ ꯑꯦꯝ ꯕꯤ ꯑꯦ ꯍꯥꯏꯗꯤ ꯕꯤꯖꯤꯅꯦꯁꯇꯣꯝ ꯆꯪꯉꯦ ꯅꯠꯇ꯭ꯔꯣ
ꯍꯣꯏ
ꯑꯣꯀꯦꯀꯦ ꯑꯗꯨꯅꯕꯨ ꯍꯦꯟꯅ ꯐꯩꯔ ꯍꯧꯖꯤꯩ ꯍꯧꯖꯤꯛ ꯑꯣꯐꯤꯁꯔ ꯑꯣꯏꯕꯁꯨ ꯑꯗꯨꯝ ꯑꯗꯨꯁꯨ ꯌꯥꯝ ꯐꯩꯀꯣ ꯑꯣꯐꯤꯁꯔ ꯑꯣꯏꯕ ꯈꯣꯠꯄ ꯑꯗꯨꯁꯨ ꯌꯥꯝꯅ ꯐꯩ ꯍꯥꯏꯕꯗꯤ ꯑꯩꯈꯣꯏ ꯏꯁꯇꯦꯇꯁꯇꯨꯁꯨ ꯃꯤꯅ ꯀꯔꯤ ꯍꯥꯏꯁꯦ ꯑꯣꯐꯤꯁꯥꯔꯅꯤ ꯍꯥꯏꯅ ꯑꯩꯈꯣꯏ ꯔꯦꯁꯄꯦꯛ ꯇꯧꯕ ꯍꯥꯏꯕꯁꯨ ꯂꯩꯅ
ꯎꯝ
ꯑꯗꯨꯕꯨ ꯍꯧꯖꯤꯛꯀꯥꯟꯗꯤ ꯍꯧꯖꯤꯛꯀꯥꯟꯗꯤ ꯄꯩꯁꯥ ꯄꯥꯏꯅ ꯍꯦꯟꯅ ꯃꯤꯅ ꯑꯗꯨꯝ ꯈꯪꯕꯤꯈ꯭ꯔꯦ ꯍꯥꯏ ꯇꯥꯔꯦ ꯖꯤꯅꯦꯁꯦ ꯐꯖꯅ ꯆꯥꯡꯂꯒ ꯑꯩꯗꯤ ꯑꯩꯈꯣꯏ ꯀꯔꯤ ꯍꯥꯏꯁꯤ꯭ꯔꯥ ꯑꯉꯥꯡꯁꯤꯡꯅ ꯍꯥꯏꯁꯤꯔꯥ ꯏꯅꯥꯎꯁꯤꯡꯅ ꯍꯥꯏꯁꯤꯔꯥ ꯑꯗꯨꯝ ꯑꯣꯐꯤꯁꯔ ꯑꯣꯏꯕ ꯈꯛꯇꯅ ꯍꯧꯖꯤꯛꯀꯥꯟꯗꯤ ꯀꯩꯅꯣ ꯅꯠꯇ꯭ꯔꯤ ꯕꯤꯖꯤꯅꯦꯁ ꯇꯧꯕꯁꯤꯡꯅ ꯍꯧꯖꯤꯛ ꯄꯩꯁꯥ ꯏꯄꯕ ꯍꯦꯟꯈ꯭ꯔꯦꯕ
ꯕꯤꯖꯤꯅꯦꯁ ꯇꯧꯕ ꯃꯤꯅ ꯏꯅꯥꯛ ꯈꯨꯟꯕꯅꯤꯅ ꯍꯜꯂꯛ
ꯍꯣꯏ ꯃꯥꯅꯦ ꯑꯣꯐꯤꯁꯥꯔ ꯑꯣꯐꯤꯁꯥꯔ ꯀꯣꯏꯕ ꯀꯔꯤ ꯀꯔꯤ ꯑꯣꯏꯕ ꯑꯣꯐꯤꯁ ꯆꯠꯄꯁꯤꯡꯗꯤ ꯊꯥꯗ ꯈꯛꯇ ꯐꯪꯅꯦꯕ ꯑꯌꯥꯝꯕ
ꯍꯣꯏ
ꯕꯤꯖꯤꯅꯦꯁ ꯇꯧꯔꯗꯤ ꯄꯨꯡꯗꯁꯨ ꯄꯩꯁꯥ ꯐꯪꯉꯅꯤꯗꯣꯣꯡ ꯅꯨꯃꯤꯠꯇꯁꯨ ꯄꯩꯁꯥ ꯐꯪꯉꯅꯤꯗꯣ
ꯎꯝ
ꯑꯗꯨꯗꯨ ꯍꯣꯔꯕ ꯕꯤꯖꯤꯅꯦꯁ ꯅꯣꯝꯅ ꯆꯥꯡꯅ ꯍꯦꯟꯅ ꯐꯥꯏꯅ ꯑ
ꯑꯣꯗꯔ ꯍꯣꯏꯗꯤꯆ ꯁꯤ ꯅꯧ ꯀꯌꯥꯅꯣ
ꯑꯩꯈꯣꯏ ꯏꯆꯤꯜ ꯏꯅꯥꯎꯁꯤ ꯃꯉꯥ ꯑꯣꯏꯌꯦ ꯃꯥ ꯑꯣꯏꯏꯕꯗꯨ ꯌꯨꯝ ꯂꯣꯏꯅ ꯄꯥꯟꯈ꯭ꯔꯦ ꯑꯩꯅ ꯑꯗꯨꯝ ꯄꯥꯈꯪ ꯑꯣꯏꯔꯤ ꯍꯥꯏꯇꯥꯔꯦ ꯍꯥꯥ
ꯅꯨꯄꯥꯅ ꯑꯌꯥꯝꯕ ꯃꯥꯜꯂꯤꯕ
ꯅꯨꯄꯥ ꯑꯍꯨꯝ ꯑꯣꯏꯕ ꯅꯨꯄꯤ ꯑꯅꯤ ꯇꯨꯝꯝꯕ꯭ꯔꯥꯗ ꯑꯩꯈꯣꯏꯗꯤ ꯑꯩꯗꯤ ꯑꯩꯗꯤ ꯃꯌꯥꯏꯅꯤꯗ
ꯑꯣ
ꯅꯨꯄꯥ ꯅꯨꯄꯥ ꯑꯍꯨꯝ ꯑꯣꯏꯔꯒ ꯑꯩꯅ ꯃꯌꯥꯏ ꯑꯣꯏꯕ
ꯑꯣ ꯑꯣ ꯐꯅꯦ
ꯕ꯭ꯔꯗ ꯈꯨꯣꯏꯗꯤ ꯀꯌꯥ ꯁꯣꯛꯒꯦ ꯑꯥ ꯄꯆꯤꯅꯅꯥꯈꯣꯗꯦ ꯑꯝ ꯎ ꯑꯣ ꯃꯄꯥꯥ ꯀꯌꯥꯅ ꯅꯨꯄꯤ ꯀꯌꯥꯅ ꯍ ꯌꯨꯝ ꯄꯥꯟꯕ ꯌꯥꯎꯅꯈ꯭ꯔꯕꯣ ꯔꯤꯗ ꯑꯗꯨꯝ ꯀꯟꯅ ꯍꯣꯠꯅꯅꯤꯀꯣ
ꯍꯣꯏ ꯀꯨ ꯀꯥꯔꯕ ꯉꯥꯛꯇꯅꯦ
ꯑꯣ ꯌꯥꯝ ꯐꯩꯗ
ꯎꯝ
ꯅꯪꯅ ꯈ꯭ꯋꯥꯏ ꯑꯍꯟ ꯑꯣꯏꯕ꯭ꯔꯥ
ꯅꯠꯇꯦ ꯑꯩꯅ ꯁꯦꯀꯦꯟ
ꯌꯥꯝꯕ ꯃꯥ ꯂꯩꯑꯦ
ꯃꯥꯁꯨ ꯀꯂꯦꯖ ꯇꯝꯖꯕꯖꯩ
ꯃꯥꯗꯤ ꯀꯣꯂꯦꯖ ꯇꯝꯗ꯭ꯔꯦꯗ ꯊꯕꯛ ꯁꯨꯔ ꯂꯩ
ꯑꯩꯈꯣꯏ ꯂꯝꯅ ꯂꯩꯕ꯭ꯔꯥ ꯃꯄꯥꯟ ꯂꯝꯅ ꯂꯩꯕ꯭ꯔꯥ
ꯃꯄꯥꯟꯗ
ꯎ ꯐꯩꯅꯗ ꯁ
ꯆ꯭ꯔꯗ
ꯎꯝ ꯗꯔ ꯈꯣꯏꯁꯦ ꯍ ꯈ꯭ꯔꯤꯁꯇꯦꯟ ꯑꯣꯏꯕ꯭ꯔꯥ ꯅꯠꯇꯕ
ꯐ꯭ꯔꯤꯁꯇꯤꯌꯥꯅꯤ
ꯑꯗꯨꯗꯗꯤ ꯕꯦꯞꯇꯤꯁꯅ ꯀꯦꯊꯂꯤꯛꯅ ꯁꯚꯦꯟꯗꯩ ꯑꯣꯏꯒ
ꯦꯇꯁꯅꯦ ꯦꯇꯁ
ꯑ ꯑ
ꯅꯪꯗꯤ
ꯁꯣꯏ ꯑꯗꯨꯝ ꯄꯠꯇꯁꯒꯦ ꯅꯣꯏ ꯀꯣꯂꯦꯖ ꯂꯩꯕꯗꯣ ꯑꯗꯨꯝ ꯆꯔꯆ ꯀꯥꯕꯒꯨꯝꯅ ꯆꯠꯄ꯭ꯔꯣ ꯁꯟꯗꯦꯗ
ꯍꯣꯏ ꯀꯩꯅꯣꯗꯁꯨ ꯆꯠꯂꯦ ꯑꯦꯝ ꯕꯤ ꯁꯤꯗꯨ ꯆꯂ ꯑꯦꯝ ꯕꯤ ꯁꯤꯗꯁꯨꯨꯝ ꯃꯔꯛ ꯃꯔꯛꯇ ꯆꯠꯂꯦ
ꯑ
ꯑꯗꯨꯒ ꯑꯥꯔꯕꯤ ꯁꯤꯁꯤ ꯇꯔꯣꯡꯗ ꯂꯩꯕꯗꯣ
ꯍꯣꯏ ꯍꯣꯏ
ꯑꯗꯨꯗꯁꯨ ꯃꯔꯛ ꯃꯔꯛꯇ ꯑꯗꯨꯝ ꯆꯠꯂꯤꯗ
ꯁꯟꯗꯦ ꯈꯨꯗꯤꯡꯗꯤ ꯑꯗꯨꯝ ꯆꯥꯁꯤꯜꯂꯛꯑꯕꯅꯤꯅ
ꯁꯟꯗꯦ ꯈꯨꯗꯤꯡꯗꯤ ꯆꯠꯇꯦꯗ ꯍꯧꯒꯠꯄ ꯉꯝꯗꯕ ꯅꯨꯃꯤꯠꯁꯨ ꯌꯥꯎꯋꯤ
ꯎꯝ ꯑꯗ ꯁꯇꯔꯗꯦ ꯅꯨꯡꯗꯥꯡꯗ ꯈꯔ ꯉꯟꯅ ꯇꯨꯝꯕꯅ ꯐꯥꯔꯦꯅꯦ ꯑꯗꯨꯅꯦ
ꯍꯣꯏ ꯑꯁ ꯂꯥꯞꯄꯅꯤꯅ ꯅꯨꯡꯇꯤꯒꯤ ꯆꯠꯄ ꯉꯝꯗꯅꯦ ꯑꯗꯨꯗꯗꯤ
ꯍ ꯑꯗꯨꯗꯤ ꯑꯔꯥꯞꯄꯗ ꯆꯠꯄ ꯉꯝꯂꯁꯨ ꯑꯩ ꯃꯤꯦꯁꯤ ꯑꯛ ꯑꯗꯨꯝ ꯇ ꯐ꯭ꯔꯤ ꯍꯥꯏꯩꯅ
ꯍ
ꯃꯤꯁꯤ ꯃꯅꯥꯛꯇꯗꯤ ꯣꯏ ꯌꯥꯝ ꯅꯛꯅꯦꯀꯣ ꯂꯩꯕꯗꯣ ꯎꯝ ꯈꯣꯡꯅ ꯑꯗꯨꯝ ꯆꯠꯁꯨꯗꯤ ꯌꯧꯔꯦꯅ ꯑꯗꯨꯗꯤ ꯑ ꯂꯥꯛꯄꯅ ꯂꯥꯛꯄꯅꯤꯅ ꯑ ꯍ ꯑꯣꯏꯒꯅꯤ ꯎ ꯍꯧꯖꯤꯛ ꯅꯣꯏ ꯀꯣꯂꯦꯖ ꯃꯅꯨꯡꯗ ꯀꯦꯝꯄꯥꯁ ꯃꯅꯨꯡꯗ ꯍꯣꯁꯇꯦꯜ ꯂꯩꯕ꯭ꯔꯥ ꯎꯝ ꯐꯩꯅ ꯃꯅꯨꯡꯗ ꯂꯩꯔꯤ ꯥꯏ ꯇꯥꯏꯝ ꯃꯦꯅꯦꯖꯃꯦꯟꯗꯤ ꯌꯥꯝ ꯅꯨꯡꯉꯥꯏꯅꯦ ꯑꯗꯨꯗꯤ
ꯇꯥꯏꯝꯗꯤ ꯑꯗꯨꯝ ꯐ꯭ꯔꯤ ꯉꯥꯛꯇꯅꯤ ꯑꯗꯨꯝ
ꯎꯝ
ꯎꯝ
ꯈ꯭ꯔꯤꯁꯃꯥꯁꯒꯨꯝꯕꯗꯤ ꯌꯨꯝ ꯆꯠꯀꯗ꯭ꯔꯣ
ꯆꯠꯅꯦ ꯅꯗꯤ
ꯍꯥꯏꯕꯗꯤ ꯑꯗꯨꯝ ꯌ ꯌꯨꯝꯗ ꯂꯩꯔꯦ ꯑꯩꯗꯤ ꯑꯩꯗꯤ ꯌꯨꯝꯗ ꯑꯗꯨꯝ ꯂꯩꯔꯦ